ꯍꯜꯂꯣ
ꯑꯣ ꯍꯥꯎ ꯇꯥꯏ ꯇꯥꯏ
ꯍꯧꯖꯤꯛ ꯑꯩꯅꯅꯦꯀꯣ ꯍꯧꯖꯤꯛꯀꯤꯗꯣ
ꯑꯗꯨꯃꯥꯏꯅ
ꯌꯥꯈ꯭ꯔꯕꯒꯤ ꯑꯩꯅ
ꯑꯣ ꯑꯣ ꯑꯣ ꯍꯣꯏ ꯍꯣꯏ ꯑꯗꯨ ꯇꯥꯡ ꯀꯨꯟꯒꯤ ꯃꯇꯨꯡꯗ ꯊꯦꯝꯈ꯭ꯔꯣ
ꯎꯝ ꯎꯄꯥꯥꯟꯇ꯭ꯔꯦ ꯋꯥ ꯍꯥꯏꯒꯔꯤ ꯑꯦ ꯍꯥꯎꯔꯒ ꯑꯣ ꯂꯩꯕꯒꯤꯁꯨ ꯍꯥꯡꯉꯛꯇ꯭ꯔꯦ ꯑꯩꯅ ꯑꯩꯒꯤ ꯏꯃꯥꯟꯅꯕꯤꯗꯨꯅꯦ ꯅꯪ ꯈꯪꯕꯗꯨꯅꯦ ꯍꯥꯏꯔꯒ ꯀ ꯋꯥꯏ ꯁꯤꯕ꯭ꯔꯥ ꯑꯩ ꯁꯤ ꯇꯧ ꯍꯥꯏꯗꯣꯛꯇꯦꯕ
ꯎꯝ
ꯉꯍꯥ ꯑꯃꯨꯛ ꯃꯉꯣꯟꯗ ꯍꯥꯏꯔꯝꯃꯦꯕ ꯑꯗꯨꯒꯤ ꯁꯥꯎꯔꯒ ꯂꯩꯑꯕ
ꯎꯝ
ꯌꯥꯝ ꯊꯤꯅ ꯁꯥꯎꯋꯦꯕꯗꯨꯒꯤ ꯑꯩ ꯇꯟꯈ꯭ꯔꯦꯕ ꯍꯥꯏꯗꯦꯕ ꯑꯩ
ꯃꯃꯥꯏ ꯑꯅꯤ ꯄꯥꯟꯕ ꯃꯥꯜꯂꯦ ꯃꯥꯗ
ꯎ
ꯑꯝ
ꯑꯩꯒꯤ ꯅꯨꯄꯥꯗꯨ ꯌꯥꯗꯦꯕ
ꯎꯝ
ꯅ ꯌꯥꯗꯕꯒꯤ
ꯑꯣ ꯑꯩꯅ ꯑꯅꯤ ꯄꯥꯟꯕꯥꯟ ꯍꯥꯏꯥꯏꯗꯣ ꯃꯤ ꯑꯄꯤꯤꯛꯄꯗꯨꯅꯤꯀꯣ
ꯍꯣꯏ ꯈꯪꯉꯤꯍꯦ
ꯑꯩ ꯍꯧꯖꯤꯛ ꯀꯩꯝ ꯍꯥꯏꯗ꯭ꯔꯦ ꯍꯥꯏꯅꯗꯦ
ꯑꯩꯅꯗꯦ
ꯍ
ꯁꯥꯎꯔꯒ ꯃꯤꯁꯦ ꯊꯥꯔ ꯊꯥꯔꯂꯕꯅꯤꯅꯦ ꯑꯩꯃ ꯋꯥꯔꯧꯗ꯭ꯔꯕꯅꯤꯅꯁꯨ ꯑꯩ ꯊꯕꯛ ꯌꯥꯝ ꯆꯤꯜꯂꯦ ꯍꯥꯏꯕꯅꯤ ꯃꯥꯗꯣ ꯁꯤ ꯁꯥꯎꯋꯦꯕ ꯁꯤꯒꯨꯝꯕꯁꯦ ꯌꯥꯗꯦꯕ ꯍꯥꯏꯗꯤ ꯀꯅꯥꯅ ꯐ꯭ꯔꯤꯗ ꯀꯃꯥꯏꯅ ꯇꯧꯔꯛꯏꯅꯣ ꯅꯪ ꯅꯁꯥꯅ ꯂꯥꯏꯔꯤꯛ ꯇꯝꯃꯤꯗꯣ ꯀꯩꯗꯧ ꯅꯨꯡꯉꯥꯏꯅ ꯉꯄꯣ ꯉꯥꯡꯉ ꯑꯩ ꯑꯩꯗꯤꯛ ꯆꯨꯕ ꯃꯃꯋꯥ ꯂꯧꯎꯖꯦꯕ ꯑꯃ ꯊꯥꯛꯑꯦ ꯍꯧꯁꯦ
ꯀꯥꯟꯅꯕꯨ ꯆꯨꯨꯔꯣꯏꯗꯨꯔꯣꯝꯇ ꯍꯥꯏꯔꯛꯅꯦ
ꯑꯩ ꯉꯝꯗ꯭ꯔꯦꯕ
ꯎꯝ
ꯑꯗꯨꯒꯤ ꯑꯩ ꯈꯪꯗꯦ ꯑꯗꯨꯝ ꯆꯨꯔꯒ ꯂꯩ ꯑꯗꯨꯒꯤ
ꯑꯦ ꯑꯩ ꯑꯩꯁꯨ ꯁꯨꯒꯦ ꯇꯧꯔꯦ ꯍꯧꯖꯤꯛ ꯉꯁꯤꯗꯩꯅꯦꯈꯣ ꯑꯩꯅ ꯆꯨꯒꯦ ꯇꯧꯔꯤꯁꯦ
ꯅꯪ ꯐꯪꯈ꯭ꯔꯒꯦꯅꯦꯅ
ꯑ ꯎ
ꯑꯩꯁꯨ ꯐꯪꯕ ꯅꯨꯃꯤꯠꯇ ꯑꯩꯅ ꯆꯨꯈꯤꯁꯦ
ꯎ ꯎꯝ ꯍꯥꯏꯗꯤ ꯐꯪꯗ꯭ꯔꯤꯉꯩꯗꯗꯤ ꯍ ꯆꯃꯅꯩꯗꯅ ꯀꯌꯥꯝꯅꯣ
ꯎꯝ
ꯑꯗꯣ ꯍꯧꯖꯤꯛꯇꯤ ꯃꯇꯝ ꯑꯃꯗ ꯑꯇꯣꯞꯄꯗ ꯃꯇꯝ ꯄꯤꯅꯤꯡꯉꯛꯇꯕꯗꯣ
ꯇꯧꯕꯅꯦꯕ ꯑꯩ ꯑꯩꯁꯨ ꯈꯪꯗꯦꯕ ꯏꯁꯥ ꯁꯨꯃꯥꯏꯅ ꯇꯧꯅꯤ ꯈꯜꯂꯗ ꯑꯦꯛꯖꯥꯝ ꯂꯩ ꯂꯣꯏꯔꯦꯕ
ꯄꯥꯑꯣ ꯑꯗꯨꯝ ꯄꯑꯣꯣ
ꯄꯥꯗꯧ ꯁꯨꯝꯃꯟꯗꯒꯤ ꯑꯩ ꯀꯣꯛ ꯉꯥꯎꯔ ꯂꯩꯔꯅꯦ ꯍꯧꯖꯤꯛ
ꯍꯗꯤ ꯃꯥ ꯃ ꯃꯔ
ꯅ ꯃꯅꯦ ꯑꯗꯨ ꯃꯥ ꯅꯃ ꯃꯅꯤ ꯒꯌꯥꯟ ꯇꯥꯗꯦ
ꯇꯥꯒꯅꯤ ꯇꯥꯒꯅꯤ
ꯎꯝ ꯅꯪꯒꯤ ꯎꯅꯗꯧꯅꯤꯌꯦ
ꯍꯥ
ꯀꯣꯔꯦꯟ ꯇꯧꯗꯣꯏꯅꯣ
ꯑꯣ ꯁꯤ ꯉꯍꯥꯛꯇꯪ ꯈꯤꯇꯪ ꯅꯣꯝꯊꯔꯛꯄꯒ ꯀꯣꯟ ꯐꯦꯡꯉꯅꯤ ꯏꯔꯨꯖ ꯊꯣꯅꯤ ꯙꯛ ꯊꯥꯔꯅꯤ ꯆꯥꯛ ꯊꯣꯡꯕ ꯃꯇꯦꯡ ꯈꯔ ꯄꯥꯡꯕꯤꯔꯝꯃꯅꯤ ꯆꯥꯛ ꯇꯣꯛꯄꯗꯩꯗꯤ ꯑꯩ ꯀꯩꯝ ꯇꯧꯔ
ꯄꯨꯡ ꯀꯌꯥꯗ ꯂꯣꯏꯒꯦꯔꯥ
ꯍꯨꯡ ꯅꯤꯄꯥꯟ ꯅꯤꯄꯥꯜ ꯃꯈꯥꯏ ꯅꯤꯄꯥꯜ ꯅꯤꯄꯥꯜ ꯃꯈꯥꯏ
ꯎꯝ ꯍꯧꯖꯤꯛ ꯂꯣꯏꯕꯒ ꯇꯧꯊꯣꯛꯑꯣꯅ
ꯎꯝ ꯇꯧꯊꯣꯛꯑꯒꯦ ꯉꯟꯅ ꯂꯣꯏꯁꯤꯟꯅꯕꯀꯣ
ꯑ ꯇ
ꯑꯗꯨꯒꯒꯥ ꯅꯪꯗꯤ ꯁꯤ ꯂꯣꯏꯔ ꯀꯩꯗꯧꯗꯣꯏꯕ
ꯑꯩꯁꯤ ꯂꯣꯏꯔꯒ ꯁꯪꯗꯦ ꯑꯩ ꯊꯣꯛꯄ ꯑꯃ ꯁꯝ ꯀꯛꯄꯅꯤ ꯑꯩ ꯁꯝ ꯀꯛꯀꯅꯤ ꯍꯧꯖꯤꯛ ꯉꯁꯤ
ꯀꯩꯒ
ꯁꯝ ꯌꯥꯝ ꯀꯦꯅꯤ
ꯂꯥꯏꯔꯤꯛꯁꯨ ꯄꯥꯑꯣꯣ
ꯄꯥꯗꯣꯏꯅꯦ ꯄꯥꯒꯗꯕꯅꯦ
ꯂꯥꯏꯔꯤꯛꯁꯨ ꯄꯥꯒꯗꯕꯅꯦ
ꯄꯥꯅꯤꯡꯉꯥꯏ ꯑꯩ ꯇꯧꯗꯣꯏꯅꯦ ꯄꯥꯎ ꯌꯥꯗ ꯂꯩꯔꯛꯏꯁꯦ
ꯑꯣ ꯑꯩꯗꯤ ꯌꯨꯝ ꯂꯩꯔ ꯂꯥꯏꯔꯤꯛ ꯄꯥꯑꯦ ꯈꯝꯕꯅꯦ ꯆꯪꯗꯧ ꯃꯥꯟꯗꯦ ꯃꯊꯥꯏ ꯌꯥꯝ ꯆꯥꯏꯗꯨꯅ
ꯁꯤꯟꯅꯔꯣ
ꯅꯠꯇꯦ ꯁꯤ ꯅꯠꯇꯦ ꯑꯩ ꯃꯁꯥꯒꯤ ꯑꯣꯏꯅ ꯅꯍꯥꯟꯗꯒꯤ ꯄꯥꯕ ꯄꯥꯅꯤꯡꯗꯕꯗꯣ
ꯎꯝ
ꯄꯥꯎ ꯌꯥꯗꯦꯕ ꯌꯨꯝꯗꯗꯤ
ꯎꯝ ꯁꯨꯃꯥꯡꯒ ꯁꯧꯕꯅ ꯂꯣꯏꯔꯦ ꯑꯩꯗꯤ
ꯑꯩꯈꯣꯏ ꯁꯤꯗꯗꯤ ꯅꯣꯡꯃꯪꯒ꯭ꯔꯦ
ꯅꯣꯡꯃꯪꯉꯦ ꯃꯤ ꯑꯗꯨꯒ ꯁꯥꯔꯤꯅꯦ ꯃꯤ ꯀꯔꯤꯒꯤ ꯈꯨꯁꯥꯅꯣ ꯈꯪꯗ꯭ꯔꯦ
ꯑꯗꯨ ꯅ ꯉ ꯇꯥ꯭ꯔꯣ
ꯥꯗꯤ ꯇꯥꯗꯤ ꯁꯟ ꯇ ꯑꯥꯗꯤ
ꯑꯣ ꯑꯣꯝ ꯆꯥꯛꯅꯅ ꯑꯗꯨꯝ ꯂꯩꯕ
ꯀꯃꯥꯏꯅ ꯇꯧꯕꯅꯣꯅ ꯈꯪꯗꯦ ꯑꯩꯁꯨ
ꯑꯝꯕꯥꯅꯤꯅ ꯂꯣꯏ ꯂꯣꯏꯁꯜꯂꯝꯃꯅꯤ ꯑꯗꯣ
ꯅ ꯈꯥꯎ ꯃꯥꯔ
ꯎꯝ
ꯆꯨꯔꯛꯑꯣ ꯌꯥꯗ꯭ꯔꯦ ꯑꯃ ꯐꯥꯎꯀꯗꯕ ꯅꯪ
ꯀꯥꯔꯦꯗ ꯏꯁꯥꯒꯗꯤ ꯂꯣꯏꯅ ꯒꯥꯔꯤ ꯃꯃꯤ ꯈꯛꯇ ꯑꯣꯏꯅ ꯂꯩꯔꯦ ꯍꯥꯏꯕ
ꯍꯣꯏ ꯀꯁꯕꯅꯥ
ꯏꯁꯤꯡꯁꯤꯡ ꯊ ꯑꯣ
ꯎꯝ ꯑꯩ ꯑꯜꯁꯔꯒꯨꯝꯕꯁꯨ ꯌꯥꯝ ꯊꯣꯛꯄꯒꯦ ꯍꯥ
ꯀꯔꯤ ꯊꯣꯛꯑꯦ ꯑꯜꯁꯔ
ꯑꯧ ꯃꯣꯠ ꯑꯜꯁꯔꯒꯨꯝꯕ ꯌꯥꯝ ꯊꯣꯛꯑꯦꯕ ꯆꯥꯛꯈꯥꯎ ꯌꯥꯗꯕꯒꯤ
ꯑꯣ
ꯊꯣꯛꯄꯅ ꯊꯣꯛꯄꯅ ꯊꯣꯛꯄꯅ ꯈꯨꯠꯊꯣꯛ ꯑꯃ
ꯅꯣꯏ ꯅꯣꯡꯃꯗ ꯆꯥꯛ ꯀꯌꯥꯔꯛ ꯄꯤꯒꯦ
ꯑ ꯌꯥ
ꯑꯗꯨꯒ ꯑꯇꯩ ꯃꯇꯝꯗꯁꯦ
ꯑꯌꯨꯛꯇ ꯄꯔꯥꯊꯥ ꯄꯤꯌꯦ ꯀꯔꯝꯕ ꯄꯔꯥꯊꯥ ꯅꯣꯡꯃꯅ ꯑꯂꯨ ꯅꯣꯡꯃꯅ ꯍꯋꯥꯏ ꯅꯣꯡꯃꯅ ꯀꯩ ꯀꯩꯅꯣ ꯄꯤꯕꯅꯦ ꯀꯩꯒꯤ꯭ꯅ ꯃꯤꯦꯟꯔ ꯆꯥꯕꯣ ꯆꯠꯇꯔꯣ
ꯆꯥꯎꯥꯛ ꯀꯩꯅꯣ ꯆꯥꯗ꯭ꯔꯗꯤ ꯑꯗꯨ ꯆꯥꯔꯒ ꯐꯗꯣꯏꯅꯦ ꯆꯥꯗ꯭ꯔꯗꯤ ꯅꯪ ꯀꯪꯉꯛꯑꯅꯤ ꯁꯨꯝ ꯀꯪꯉꯛꯄꯗꯒꯤꯩ ꯁꯨꯝ ꯀꯪꯉꯛꯄꯗꯩ ꯀꯩ ꯃꯥꯔꯅꯤ
ꯅꯕ ꯂꯥꯞꯄꯒꯤ ꯄꯣꯠ ꯆꯠꯅꯤꯡꯗꯕ ꯈꯔ ꯂꯥꯞꯄꯦꯕ
ꯎꯝ
ꯆꯠꯅꯤꯡꯗꯕ ꯇꯥꯛꯅꯤꯡꯗꯦꯕ ꯌꯥꯝ ꯂꯥꯝ ꯑꯣꯏꯅ ꯃꯦꯁꯇꯣ ꯅꯛꯅ ꯊꯝꯕꯤꯗꯦꯕ ꯃꯤ ꯑꯇꯣꯞꯄꯒꯤꯅꯣ ꯃꯈꯥ ꯊꯝꯕꯤ ꯑꯩꯈꯣꯏꯒꯤꯅꯣ ꯂꯥꯞꯁꯤꯜꯂꯦꯕ
ꯀꯃꯥꯏꯅ ꯅꯣꯏꯁꯦ ꯀꯃꯥꯏꯅ ꯂꯩꯔꯤꯅꯣ ꯍꯥꯏꯕꯗꯤ ꯃꯊꯛꯇ ꯂꯩꯔꯣ ꯄꯥꯛꯅ ꯂꯩꯔꯤꯔꯣ
ꯃꯊꯛꯇ ꯂꯩꯌꯦ ꯑꯗꯨꯒ ꯃꯊꯛꯇ ꯍꯥꯏꯁꯦ ꯕ꯭ꯂꯣꯛ ꯕ꯭ꯂꯣꯛ ꯅꯨꯄꯤ ꯍꯣꯁꯇꯦꯜ ꯃꯔꯤꯅꯦꯕ
ꯎꯝ
ꯑꯗꯨꯣ ꯍꯣꯁꯇꯦꯜ ꯑꯃ ꯍꯣꯁꯇꯦꯜ ꯑꯃꯒꯤ ꯃꯈꯥꯗ ꯍꯦꯛꯇ ꯆꯥꯛꯄꯤꯑꯕ ꯑꯗꯨꯒꯤ ꯍꯣꯁꯇꯦꯜ ꯑꯃꯒꯤ ꯃꯈꯥ ꯆꯠꯄꯗ ꯈꯤꯇꯪ ꯉꯥꯞꯄꯦꯕ
ꯒꫭ
ꯑꯗꯨ ꯍꯣꯁꯇꯦꯜꯗꯨꯗ ꯂꯩꯇꯕ ꯃꯤꯗꯤ ꯐꯔꯦꯗꯅ
ꯍꯣꯏ
ꯑꯩꯈꯣꯏꯗꯤ ꯂꯥꯥꯞꯄ‌ꯦꯕ ꯆꯠꯄꯅꯤꯅ
ꯑꯩ ꯑꯃꯨꯛꯁꯨ ꯀꯥꯗꯣꯏꯅꯤ ꯑꯃꯨꯛꯁꯨ ꯀꯨꯝꯗꯣꯏꯅꯤꯅꯦ
ꯉꯥꯏꯁꯦ ꯑꯝꯇ ꯈꯔꯁꯨ ꯆꯠꯇ꯭ꯕꯣ ꯂꯝꯕꯤ ꯑꯃꯨꯛꯀ
ꯀꯔꯤ ꯆꯥꯅꯔꯤꯒꯦ ꯃꯣꯏ ꯇꯧꯔꯤꯗꯨꯕꫭ
ꯍꯪ ꯅꯨꯡꯉꯥꯏꯦ ꯅꯨꯡꯁꯥ ꯁꯥꯔꯗꯤ ꯀꯥꯏꯗꯒꯤ ꯁꯥꯒꯔꯕ ꯅꯨꯡꯁꯥꯗꯨꯗ ꯍꯨꯃꯥꯡ ꯑꯣ ꯇꯥꯅꯣ ꯑꯌꯨꯛꯇ ꯄꯨꯡ ꯅꯨꯡꯁꯥ ꯁ꯭ꯋꯥꯏ ꯂꯣꯏꯔꯦ ꯄꯨꯡ ꯃꯥꯄꯟꯗ ꯊꯥꯔꯇꯤ ꯗꯤꯒ꯭ꯔꯤ ꯌꯧꯔꯦ
ꯎꯝ
ꯅꯣꯏꯗꯨꯗ ꯅꯨꯡꯊꯤꯜ ꯆꯥꯜꯂꯒ ꯁꯥꯕꯗꯣ ꯍꯧꯖꯤꯛ ꯑꯦ ꯄꯨꯡ ꯄꯁꯤꯡ ꯃꯥꯄꯟ ꯃꯥꯄꯟꯒ ꯁꯥꯏꯌꯦꯕ
ꯑꯩ ꯁꯤꯗ ꯑꯩ ꯁꯥꯕꯩ ꯆꯥꯡ ꯈꯪꯗꯦ ꯈꯔ ꯌꯦꯡꯖꯟ ꯇꯥꯔꯦ
ꯊꯥꯔꯇꯤ ꯑꯣ ꯊꯥꯔꯇꯤ ꯃꯨꯛꯇ ꯂꯩꯕꯅꯦ ꯈ꯭ꯋꯥꯏ ꯁꯥꯕ ꯊꯥꯔꯇꯤ ꯊ꯭ꯔꯤ ꯃ ꯉꯁꯤꯗꯤ ꯐꯣꯔꯇꯤ ꯑꯥꯏꯠ ꯐꯣꯔꯇꯤ ꯁꯚꯦꯟ ꯐꯣꯔꯇꯤ ꯐꯥꯏꯚ ꯐꯣꯔꯇꯤ ꯐꯣꯔ ꯐꯣꯔꯇꯤ ꯊ꯭ꯔꯤ ꯂꯥꯛꯑꯦꯕ
ꯎꯝ
ꯑꯥꯏ
ꯍ ꯌꯣꯡ ꯃꯥꯜꯂꯤꯅꯤ ꯁꯥꯁꯤꯁꯨ
ꯍꯁ ꯑꯩꯁꯨꯅꯦ ꯌꫭꯡ ꯃꯥꯜꯂꯦ
ꯆꯠꯂꫭꯍ‌ꯦ ꯅꯪꯒꯤꯗꯨꯒ ꯑꯩꯒꯤꯁꯤꯒ ꯃꯥꯟꯅꯗꯦ
ꯀꯩꯗ ꯌꯣꯡꯍꯟꯕ꯭ꯔꯣ ꯅꯪꯁꯦ
ꯑꯩꯒꯤꯗꯤ ꯎꯝ ꯈꯣꯡꯗꯨ ꯇꯨꯍꯥꯎ ꯐꯥꯜꯂꯦꯕ ꯐꯥꯗꯠꯂꯦꯕ ꯑꯩꯗꯤ ꯈꯪꯕꯔꯥ
ꯎꯝ
ꯈꯨꯔꯅ
ꯎꯝ
ꯑꯗꯨꯒꯤ ꯐꯥꯟꯕꯤꯗ꯭ꯔꯕꯒꯤꯀꯣ
ꯎꯝ
ꯌꯣꯡ ꯃꯥꯟꯕ ꯅꯪꯒꯤ ꯈꯨꯃꯥꯟꯁꯤꯅ ꯀꯩꯅꯣ
ꯑꯁꯨ ꯆꯥꯛꯁꯨꯨ ꯁꯥꯟꯖꯣꯏ ꯀꯠꯆꯁꯨ ꯍꯪꯁꯨ ꯆꯪꯁꯨ ꯅꫭꯏꯅ ꯃꯥꯗꯦ ꯎꯝ
ꯑꯩꯗꯤ ꯁꯪꯒ ꯍꯥꯠꯅꯤꯒ ꯈꯪꯗ꯭ꯔꯦ
ꯀꯂꯥꯁ ꯆꯠꯇꯔꯗꯤ ꯑꯩꯁꯨ ꯌꯥꯝ ꯋꯥꯟꯇꯧꯏꯗ
ꯕꯤꯕꯨꯂꯥ ꯆꯨꯏ ꯍ‌ꯥꯏꯕ
ꯎꯝ
ꯕꯤꯕꯨꯂꯥ ꯆꯨꯕꯤ ꯑꫭꯂ‌ꯦ
ꯑꯩ ꯁꯥꯕꯅ ꯁꯤꯔꯦ ꯅꯪ
ꯅꯣꯏꯒꯤ ꯀꯩꯅꯣ ꯄꯥꯟꯗ꯭ꯔꯣ ꯎꯔꯔꯨ ꯎꯡꯕꯤ
ꯍꯥ
ꯎꯔꯨꯔꯍꯪꯕꯤ ꯄꯥꯟꯗ꯭ꯔꯣ
ꯀꯩ ꯍꯥꯏꯅꫭ ꯑꯩ ꯒꯌꯥꯟ ꯇꯥꯗ‌ꯦ
ꯃ ꯐꯦꯟꯗꯣ
ꯑ ꯎꯒꯤꯅ ꯐꯥꯔꯦ ꯐꯦꯟ ꯎꯒꯤ ꯀꯟꯅ ꯇꯥꯟꯅꯕ꯭ꯔꯥ ꯃꯈꯣꯟ
ꯀꯗ
ꯐꯦꯅ ꯀꯗ ꯎ ꯐꯦꯅ ꯀ ꯆꯪꯒꯗꯦ
ꯎꯝ ꯑꯁꯥꯕ ꯑꯣꯏꯅ ꯎꯪꯉꯕ
ꯎꯝ
ꯀꯥꯟꯅꯗꯦ ꯀꯥꯟꯅꯗꯦ ꯆꯠꯂꯨꯁꯤꯠꯂꯣ ꯑꯦꯛꯖꯥꯝ ꯊꯥꯗꯣꯛꯑꯣ ꯑꯗꯨꯒ ꯁꯣꯝꯗ ꯂꯥꯛꯑꯣ
ꯍꯣꯏ ꯊꯥꯗꯣꯏꯅꯦ ꯑ ꯑꯗꯨꯅ ꯁꯨꯁꯤ ꯉꯔꯥꯡ ꯑꯩꯒꯤ ꯃꯤ ꯂꯩꯍꯧꯔꯦꯕ ꯕꯣꯜ ꯁꯅꯥꯗ
ꯀꯔꯤ
ꯉꯥꯏꯒꯤ ꯀ꯭ꯔꯁꯇꯣ ꯂꯩꯍꯧꯔꯦ ꯕꯧ ꯁꯅꯥ ꯍꯥꯏꯕꯗ
ꯑꯩꯗꯤ ꯍꯂꯥꯟ ꯍꯥ ꯍꯥꯥꯎ ꯂꯥꯟ ꯍꯝ ꯍꯂꯥꯟꯅꯕꯣ ꯍ ꯍꯂꯥꯟ ꯍꯥꯟ ꯑꯗꯨ ꯄꯥꯝꯃꯦ
ꯅꯧꯧꯕꯅꯦ ꯅꯦꯛ ꯈꯂ ꯏꯕꯅꯤ
ꯑꯩꯗꯤ ꯑꯗꯨ ꯑꯣꯏꯅ ꯄꯥꯝꯃꯦ ꯑꯩ ꯃꯦꯁꯤꯁꯨ ꯄꯥꯝꯗꯦ ꯔꯣꯅꯥꯜꯗꯣꯁꯨ ꯄꯥꯝꯗꯦ ꯅꯦ ꯃꯥꯔꯁꯁꯨ ꯄꯥꯝꯗꯦ
ꯌꯥꯝ ꯄꯥꯝ
ꯆꯅꯥ ꯅꯪ ꯄꯥꯝꯃꯤꯁꯦ
ꯍꯣꯏꯒꯤ ꯀꯅ ꯍꯕꯣ
ꯑꯣ ꯑꯥꯔꯁꯨ ꯄꯥꯝꯗꯦ ꯑꯩ ꯑꯥꯔꯗꯣ ꯑꯥꯔꯗꯣ ꯊꯤꯌꯦꯁꯨ ꯀꯩꯅꯣ ꯇꯥꯃꯣ
ꯑꯩ ꯑꯥ ꯑꯩ ꯊꯋꯥꯏꯅꯦ
ꯇꯧꯅꯨ ꯇꯧꯅꯨ ꯑꯃ ꯍꯩꯠ ꯍꯥꯗꯨꯗ ꯑꯣꯏꯅ ꯆꯠꯁꯦ
ꯎ ꯑꯅꯕꯅꯤ ꯑꯩ ꯈꯪꯗꯦ ꯑꯩ ꯃꯁꯥꯥꯁꯥꯏ ꯑꯃꯗ ꯂꯣꯏꯈꯤꯕꯒꯤꯀꯣ ꯀꯞꯅꯤꯡꯉꯦ ꯉꯁꯤ ꯉꯔꯥꯡ ꯂꯣꯏꯔꯦ ꯍꯥꯏꯕꯒꯤ
ꯃꯥ ꯂꯩ ꯍꯧꯔꯔꯕꯣ
ꯍꯧꯔꯦ
ꯑꯩꯈꯣꯏꯅ ꯍꯧꯖꯤꯛꯐꯥꯎ ꯉꯔꯥꯡ ꯂꯩꯍꯧꯕꯗꯨꯗꯤ ꯂꯝ ꯑꯇꯣꯞꯄ ꯑꯃ ꯅꯠꯇ꯭ꯔꯣ ꯂꯝ ꯑꯃ ꯅꯠꯇ꯭ꯔꯣ ꯕꯤꯅ ꯍꯧꯕ ꯂꯝꯗꯣ
ꯅꯅꯦ ꯅ ꯍꯕ ꯑꯗꯨꯁꯨꯅꯦꯕꯨꯣꯏ ꯦ ꯉꯔꯥꯡ ꯑꯍꯤꯡ ꯄꯨꯡ ꯑꯅꯤ ꯃꯈꯥꯏ ꯑꯍꯨꯝꯗ ꯂꯩꯍꯧꯔꯦ
ꯃꯣꯏꯁꯨ
ꯍꯥ
ꯃꯣꯏꯒ ꯑꯥꯔꯒꯗꯤ ꯄꯨꯟꯗꯕ ꯅꯠꯇ꯭ꯔꯣ
ꯍꯗꯦ
ꯍꯣꯏ ꯇꯣ ꯇꯨꯞꯄꯅꯤꯕꯨꯀꯣꯂ
ꯎꯝ
ꯑ ꯎ ꯅꯨꯡꯉꯥꯏꯕꯤꯗꯦ
ꯀꯣꯏ ꯄꯨꯁꯨ ꯀꯥꯟꯖ
ꯎꯝ
ꯆꯨꯏꯠ ꯆꯨꯏꯠ ꯍꯥꯏꯕ ꯑꯃ ꯚꯥꯏꯔꯦꯜ ꯆꯠꯄ꯭ꯔꯣ ꯀꯩꯅꯣ ꯆꯨꯏꯠ ꯆꯨꯏ ꯍꯥꯏꯕꯣ
ꯑꯁ ꯑꯩꯈꯣꯏꯒꯤꯗꯨꯗ ꯁꯤꯊꯔꯤꯅꯤꯕ
ꯑꯣ ꯀꯩ ꯍꯥꯏꯅꯃꯁꯨ ꯍꯥꯏꯕꯗꯨꯕꯥ
ꯐꯪꯗꯦꯗ ꯀ ꯍꯥꯏꯅꯣ ꯌꯥꯔꯁꯦ
ꯍꯣꯏ
ꯎꯝ
ꯎꯝ